ꯍꯞꯇꯥꯥꯕ꯭ꯔꯣ
ꯇꯏꯌꯦ
ꯑꯣ
ꯆꯥꯛ ꯆꯥꯔꯕꯣ
ꯑꯦ ꯅꯪ ꯆꯥꯔꯕꯣ ꯑꯩꯕꯨꯗꯤ ꯆꯥꯔꯦ
ꯆꯥꯔꯦ ꯇꯨꯝꯃ ꯖꯤꯔꯥ ꯅ ꯇꯧꯔꯝꯃꯤꯅꯦ ꯍꯥ
ꯀꯩ ꯃꯊꯦꯜ ꯆꯥꯔꯒꯦꯕ
ꯑꯦ ꯂꯥ ꯊꯣꯡꯕ ꯆꯥꯔꯦ ꯉꯁꯤ ꯕꯖꯥꯔ ꯆꯠꯂꯨꯔꯒ ꯑꯍꯦꯂꯥ ꯂꯩꯔꯨꯕ ꯂꯩꯔꯨꯔꯒ ꯑꯍꯦꯂꯥꯗꯣ ꯊꯣꯡꯉꯒ ꯆꯥꯏ ꯍꯥꯎꯋꯦ ꯉꯥꯗꯣ ꯉꯁꯤꯗꯤ ꯇꯒꯠ ꯇꯒꯠ ꯇꯦꯛ ꯑꯗꯤꯅ ꯍꯥꯎꯋꯦ ꯑꯍꯤꯂꯥꯗꯤ ꯍꯥꯎꯋꯦ ꯑꯇꯩ ꯉꯥꯒ ꯍꯥꯎ ꯏ ꯃꯥꯗꯤ ꯃꯅꯝꯗꯨ ꯌꯥꯎꯗꯦꯕ ꯃꯅꯝ ꯍꯥꯏꯗꯤ ꯑꯩꯈꯣꯏꯒꯤ ꯉꯥꯍꯤꯡ ꯆꯥꯍꯤꯡ ꯀꯔꯤ ꯀꯔꯥ ꯑꯩꯈꯣꯏꯒꯤ ꯃꯅꯝ ꯃꯍꯥꯅꯝꯕꯗꯣ ꯑꯗꯨ ꯌꯥꯎꯗꯕꯅꯤꯅ ꯃꯍꯤ ꯃꯍꯤ ꯇꯣꯠꯂ ꯃꯍꯤꯒ ꯇꯣꯠꯂ ꯆꯥꯕꯁꯤ ꯑ ꯖꯥꯅ ꯐꯖ ꯑꯣꯏꯅꯝꯃꯦꯕ ꯑꯇꯩ ꯉꯥ ꯑꯣ
ꯍꯣꯏ ꯇꯤꯜꯍꯧ ꯆꯅꯝ ꯇꯤꯜꯍꯧ ꯆꯅꯝ ꯍꯥꯞꯇ꯭ꯔꯁꯨ ꯌꯥꯕꯅꯤꯅꯦ
ꯑ ꯏꯂꯤꯁꯥꯁꯨꯨ ꯏꯂꯤꯁꯥꯒꯤ ꯇꯥꯏꯞꯇ ꯍꯥꯏ ꯇꯥꯔꯦ ꯏꯂꯤꯁꯥꯅ ꯃꯅꯝ ꯃꯥꯅ ꯑꯃꯨꯛ ꯃꯅꯝꯗꯨꯣ ꯀꯜꯂꯦꯗꯅ ꯍꯥꯎꯗꯣ ꯈꯔ ꯍꯦꯜꯂꯦꯗꯅ ꯂꯩꯔꯁꯨ ꯑꯗꯥꯏꯗ ꯃꯣꯏꯒꯨꯝꯕꯒꯤ ꯇꯥꯏꯞꯇ ꯍꯥꯏꯇꯥꯔꯦ
ꯇꯤꯜꯍꯧ ꯆꯅꯝ ꯍꯥꯞꯇꯕꯤ ꯊꯣꯡꯉꯤꯔꯣ
ꯇꯤꯜꯍꯧ ꯆꯅꯝꯁꯦ ꯈꯤꯇꯪꯕꯨꯗꯤ ꯍꯥꯞꯄꯦꯕ ꯍꯥꯞꯄꯅꯗꯤ ꯌꯦꯅꯝ ꯅꯥꯀꯨꯞꯄꯤꯅ ꯍꯦꯟꯅ ꯅꯝꯃꯒ ꯊꯣꯡꯉꯤꯅꯦ ꯃꯍꯤ ꯃꯍꯤꯅꯤ ꯃꯍꯤꯗꯤ ꯌꯥꯝ ꯊꯤꯅ ꯥꯎꯔꯤꯁꯦ ꯑꯩ ꯌꯥꯝꯊꯤꯅ ꯄꯥꯝꯃꯦ ꯑꯩꯗꯤ ꯑꯗꯨ ꯉꯥꯗꯅ ꯍꯦꯟꯅ ꯍꯟꯅ ꯆꯥꯅꯤꯡꯉꯦꯕ ꯑꯇꯩ ꯃꯩꯇꯩꯒꯤ ꯀꯩꯅꯣꯒꯩꯀꯥ ꯀꯠꯇꯂ ꯅꯨꯡꯇꯂꯥ ꯀꯔꯤ ꯀꯔꯥꯒ ꯆꯥꯅꯤꯡꯗꯦꯕ ꯁꯤꯕꯨ ꯃꯄꯥꯟ ꯂꯝꯒꯤ ꯉꯥꯕꯨꯗꯤ ꯉꯥꯅꯤꯗꯅ
ꯍꯣꯏ
ꯍꯥꯎꯔꯂ ꯍꯥꯏꯇꯥꯔꯦ ꯀꯩꯗꯧꯔꯝꯃꯤꯅꯣ
ꯋꯥꯀꯤꯡ ꯆꯠꯂꯤ
ꯎꯝ ꯆꯥꯛ ꯇꯣꯛꯄꯒꯤ ꯎꯝ
ꯋꯥꯛꯀꯤꯡ ꯍꯧꯡ ꯍꯧꯡꯅ ꯆꯠꯂꯤ ꯁꯤꯁꯨ ꯍꯛꯆꯥꯡ ꯁꯥꯖꯦꯜ ꯑꯃ ꯑꯣꯏꯅ ꯌꯥꯝ ꯐꯩ
ꯑꯩ ꯀꯩꯅꯣꯝꯇ ꯍꯪꯒꯦ ꯇꯧꯕꯅꯤ ꯅꯣꯏ ꯅꯍꯥꯟ ꯑꯃꯨꯛ ꯅꯪꯅ ꯃꯦꯀꯞ ꯇꯝꯕꯗꯣ ꯑꯣꯖꯥꯗꯩ ꯃꯃꯤꯡꯗ ꯀꯩ ꯍꯥꯏꯕꯅꯣ
ꯌꯨꯝꯅꯥꯝ ꯃꯦꯀꯞ ꯔꯥꯥꯁꯄ꯭ꯔꯤꯌꯥ ꯌꯨꯝꯅꯥꯝ ꯍꯥꯏꯕ
ꯎꯝ ꯃꯥꯅꯦ ꯍꯧꯖꯤꯛ ꯇꯧꯔꯤꯕ꯭ꯔꯥ ꯇꯧꯗ꯭ꯔꯤꯕ ꯀꯃꯥꯏꯅ ꯇꯧꯒꯦ
ꯇꯧꯔꯤꯗ ꯃꯥ ꯌꯥꯝ ꯆꯥꯎꯅ ꯍꯥꯡꯇꯣꯛꯈ꯭ꯔꯦ ꯍꯥꯟꯅꯗꯤ ꯃꯥ ꯑꯍꯨꯝꯂꯛ ꯁꯨꯔꯦ ꯃꯥ ꯃꯐꯝ ꯆꯦꯟꯖ ꯇꯧꯕ ꯑꯗꯨꯗꯣ ꯃꯥꯁꯦ ꯑꯍꯥꯟꯕꯗ ꯃꯣꯏꯒꯤ ꯃꯣꯏ ꯐꯥꯗꯔꯒꯤ ꯀ꯭ꯋꯥꯇꯔꯗ ꯇꯧꯔꯝꯃꯤ ꯑꯗꯣ ꯑꯗꯨꯗꯒꯤ ꯑꯃꯨꯛ ꯍꯣꯡꯇꯣꯔꯛꯑꯦ ꯈꯤꯇꯪ ꯆꯥꯎꯊꯣꯔꯛꯑꯦ ꯑꯗꯨꯗꯒꯤ ꯑꯃꯨꯛ ꯍꯧꯖꯤꯛꯅ ꯑꯃꯨꯛ ꯔꯥ ꯇꯤꯑꯅ ꯌꯥꯝ ꯆꯥꯎꯅ ꯍꯥꯡꯈ꯭ꯔꯦ ꯍꯥꯏꯗꯤ ꯃꯦꯀꯞꯀꯤ ꯑꯥꯏꯇꯦꯝ ꯑꯍꯥꯟꯕꯗ ꯃꯥꯁꯦ ꯃꯦꯀꯞ ꯑꯣꯡꯂꯤ ꯃꯦꯀꯞ ꯈꯛꯇꯅꯦꯕ ꯍꯧꯖꯤꯛꯁꯤꯅ ꯄ꯭ꯔꯗꯛꯀꯤ ꯌꯣꯟꯕ ꯈꯣꯠꯄ ꯂꯣꯏꯅ ꯌꯥꯎꯁꯜꯂꯒ ꯄꯨꯂꯞ ꯁꯨꯞꯅ ꯇꯧꯈ꯭ꯔꯦꯕ ꯑꯗꯨꯏ ꯃꯊꯛꯇ ꯃꯥꯁꯦ ꯃꯦꯀꯞ ꯇꯧꯔꯝꯕꯗꯒꯤ ꯃꯥꯏꯀ꯭ꯔꯣꯕ꯭ꯂꯦꯅꯤꯡ ꯇꯧꯕ ꯈꯨꯖꯤꯟ ꯍꯥꯞꯄ ꯑꯩ ꯅꯨꯄꯤꯒꯤ ꯐꯖꯍꯟꯕꯒꯤ ꯀꯩꯅꯣ ꯃꯌꯥꯝꯁꯦ ꯁꯤ ꯂꯣꯏꯅꯃꯛ ꯍꯥꯞꯆꯟꯈ꯭ꯔꯦ ꯍꯥꯏꯇꯥꯔꯦ ꯍꯥꯏ ꯍꯧꯖꯤꯛ ꯃ ꯗꯤ ꯈ꯭ꯋꯥꯏꯗꯒꯤ ꯆꯥꯎꯅ ꯄꯩꯁꯥ ꯇꯥꯟꯕ ꯌꯥꯕꯁꯦ ꯀꯞꯁꯤꯁꯨꯅꯦꯕ
ꯑꯥ ꯃꯥꯅꯤ ꯄ ꯌꯥꯝꯅꯁꯨ ꯂꯣꯏ ꯀꯦꯟꯅꯅꯕꯁꯦ ꯄꯥꯝꯃꯦꯗꯅ ꯑꯗꯩꯗꯤ ꯏꯁꯥ ꯏꯁꯥꯅ ꯍꯩꯕ ꯍꯥꯏ ꯦꯀꯞꯦꯀꯞ ꯃꯦꯀꯞ ꯅꯦꯛꯑꯒ ꯑꯩꯈꯣꯏꯅ ꯀꯩꯅꯣꯒꯨꯝꯕ ꯐꯪꯁꯟ ꯑꯃꯅꯤ ꯈꯪꯗꯦ ꯑꯗꯒꯤꯗꯤ ꯂꯨꯍꯣꯡꯕ ꯈꯪꯗꯦ ꯑꯃ ꯈꯪꯗꯦ ꯆꯠꯄ ꯃꯇꯝꯗ ꯑꯩꯈꯣꯏ ꯄꯩꯁꯥ ꯃꯌꯥꯝ ꯇꯤꯡ ꯇꯤꯡꯅ ꯅꯦꯛꯅꯗ꯭ꯔꯅꯦ ꯑꯃꯨꯛꯖꯕ ꯂꯨꯄꯥ ꯂꯤꯁꯤꯡ ꯑꯅꯤ ꯃꯦꯀꯞ ꯇꯧ ꯂꯤꯁꯤꯡ ꯑꯍꯨꯝ ꯀꯃꯥꯏꯅ ꯇꯧꯗꯕ ꯇꯧꯗꯣꯏ ꯏꯁꯥꯅ ꯍꯩꯖꯔꯒ ꯇꯝꯖꯔꯒ ꯑꯗꯨꯒ ꯁꯦꯜꯐ ꯃꯦꯀꯞ ꯐꯖꯔꯒꯗꯤ ꯄꯩꯁꯥꯗꯣ ꯄꯩꯁꯥꯗꯣ ꯑꯩꯗꯤ ꯁꯦꯐ ꯑꯣꯏꯗꯅ ꯑ ꯑꯗꯨ ꯁꯦꯐ ꯑꯣꯏꯕꯅꯤꯅ ꯉꯁꯥꯏꯒꯤ ꯇꯝꯃꯒ ꯍꯩꯖꯕ ꯍꯥꯏꯁꯨ ꯌꯥꯝ ꯀꯥꯟꯅꯩꯌꯦꯕ ꯑꯗꯨ ꯃꯥꯁꯤꯦ ꯑꯗꯨ ꯃꯗꯤ ꯑꯗꯨꯝꯗꯤ ꯍꯩꯗꯤ ꯍꯥꯏꯅꯩ ꯑꯗꯣ ꯑꯝ ꯅꯣ ꯇ ꯋꯥ ꯠꯇꯔꯦ ꯎꯝ ꯑꯩꯈꯣꯏꯒꯤ ꯄ꯭ꯔꯗꯛꯀꯤ ꯃꯇꯥꯡꯗꯁꯨ ꯌꯥꯝ ꯌꯥꯝꯅ ꯀꯩꯅꯣ ꯇꯧꯋꯦ ꯍꯥꯏꯌꯦ ꯍꯥꯏꯗꯤ ꯌꯥꯝꯅ ꯐꯖꯅ ꯌꯥꯝ ꯑꯣꯏꯅ ꯇꯥꯛꯄ ꯈꯣꯠꯄ ꯌꯥꯝꯅꯁꯨ ꯍꯩꯕꯁꯨ ꯍꯥꯏꯅꯕ ꯑ ꯃꯥꯏ ꯄ꯭ꯔꯗꯁꯨ ꯑꯌꯥꯝꯕꯅ ꯕ꯭ꯔꯥꯟ ꯑꯐꯕ ꯏꯟꯗꯤꯌꯥꯒꯤ ꯐꯣꯔꯦꯟꯒꯤ ꯀꯩꯒꯤ ꯁꯁꯨꯝ ꯃꯌꯥꯝ ꯁꯤꯖꯤꯟꯅꯕ ꯑꯨꯝꯕꯀꯁꯨ ꯀꯩꯅꯣ ꯇꯧꯕ ꯃꯥꯜꯂꯦꯕ ꯌꯨꯁ ꯇꯧꯕ ꯍꯥꯏꯗꯤ ꯃꯥꯏꯗꯨ
ꯃꯥꯥꯏ ꯀ ꯆꯨꯝꯃꯦ ꯆꯨꯝꯃꯦ ꯃꯥꯏ ꯀꯣꯔꯤꯌꯟꯒꯤꯀꯣ ꯀꯣꯔꯤꯌꯟꯨꯝ ꯁꯣꯝ ꯅꯥꯀꯟꯒꯤ ꯕ꯭ꯔꯥꯟ ꯃꯌꯥꯝꯁꯦ ꯍꯥꯏꯗꯤ ꯃꯅꯤꯄꯨꯔꯗ ꯍꯧꯖꯤꯛ ꯀꯟꯅ ꯄꯨꯁꯤꯜꯂꯛꯏꯕ ꯃꯣꯏꯅ ꯃꯣꯏ ꯈꯔ ꯍꯥꯏꯇꯥꯔꯦꯅꯦ ꯏꯟꯗꯤꯌꯥꯒꯤ ꯅꯠꯇꯕ ꯑꯇꯣꯞ ꯅꯨꯄꯒꯤ ꯃꯄꯥꯟꯒꯤ
ꯎꯝ ꯑꯩꯗꯤ ꯑꯃꯨꯛꯇ ꯆꯠꯅꯤꯡꯉꯤꯅꯦ ꯃꯥꯏ ꯏꯁꯇꯨꯗꯤꯑꯣ ꯀꯩ ꯃꯥꯏ ꯃꯒꯤ ꯗꯨꯀꯥꯟꯗ
ꯍꯣꯏ ꯔꯥꯕꯤ ꯕ꯭ꯌꯨꯇꯤꯗꯣ ꯀꯩꯅꯣꯗ ꯌꯥꯔ ꯀꯩꯅꯣꯗ ꯂꯩꯕꯅꯦ ꯆꯠꯁ ꯌꯥꯏ ꯀꯩꯅꯣꯗ ꯏꯌꯥꯔꯄꯣꯔꯠ ꯔꯣꯠꯇ ꯏꯌꯥꯔꯄꯣꯔꯠ ꯔꯣꯠꯇꯅꯦ ꯑꯗꯣ ꯌꯥꯝ ꯆꯥꯎꯅꯁꯨ ꯍꯥꯡꯉꯦ ꯃꯥꯒꯤꯁꯦ ꯌꯥꯝ ꯐꯖꯩ ꯌꯥꯝ ꯃꯑꯣꯡ ꯇꯥꯅꯅꯦ ꯇꯧꯔꯤꯁꯦ
ꯑꯗꯣ ꯍꯧꯖꯤꯛꯁꯤꯤ ꯃꯥꯗꯤ ꯃꯦꯀꯞꯈꯤ ꯑꯗꯨꯝ ꯀꯧꯔꯤꯕꯣ
ꯂꯧꯋꯦ ꯃꯥ ꯁꯦꯜꯞ ꯒ꯭ꯔꯨꯃꯤꯡꯒꯤ ꯉꯔꯥꯡ ꯅꯍꯥꯟꯗꯁꯨ ꯑꯃꯨꯛ ꯂꯧꯈꯤ ꯍꯥꯏꯗꯤ ꯀꯩꯅꯣꯗꯣ ꯑꯩꯈꯣꯏ ꯃꯌꯥꯝꯅ ꯃꯉꯣꯟꯗ ꯗꯤꯃꯥꯟ ꯌꯥꯝ ꯂꯥꯛꯄ ꯃꯥꯜꯂꯦꯕ ꯀꯩꯅꯣꯒꯤ ꯀꯩ ꯍꯥꯏꯒꯦ ꯃꯧꯁꯤꯡꯁꯦ ꯁꯨꯇꯤ ꯐꯪꯗꯕ ꯀꯦꯕꯗꯤ ꯀꯦꯅꯤꯡꯕ ꯇꯝꯁꯨ ꯇꯝꯅꯤꯡꯕ ꯑꯗꯣ ꯁꯨꯇꯤ ꯐꯪꯗꯕꯒꯤꯗꯃꯛꯇ ꯁꯦꯇꯔꯗꯦ ꯑꯣꯔ ꯁꯟꯗꯦ ꯑꯅꯤꯁꯦ ꯑꯅꯤꯁꯤ ꯃꯅꯨꯡꯗ ꯑꯃꯨꯛꯇ ꯃꯦꯀꯞ ꯇꯧꯕꯤꯌꯨꯅ ꯍꯥꯏꯕꯖꯥꯠꯅꯤ ꯀ꯭ꯂꯥꯁ ꯀꯅ ꯑꯗꯨꯒꯤ ꯃꯥꯅ ꯑꯗꯨ ꯈꯛꯀꯤ ꯑꯈꯟꯅꯅ ꯁꯟꯗꯦ ꯁꯟꯗꯦ ꯑꯣꯔ ꯁꯇꯔꯗꯦꯒꯤ ꯀ꯭ꯂꯥꯁ ꯇꯧꯈꯤꯕ ꯃꯥꯁꯦ ꯍꯟꯇꯛ ꯂꯧꯈꯤꯕ ꯀꯛꯅꯕ ꯁꯤꯠꯅꯤ ꯀꯥꯏꯅ ꯍꯥꯏꯔꯒ ꯍꯥꯏꯗꯤ ꯀꯦꯕꯁꯦ ꯍꯧꯖꯤꯛꯁꯦꯁꯦꯡꯅ ꯍꯥꯏꯔꯒꯗꯤ ꯅꯨꯄꯤꯁꯤꯡꯁꯦ ꯂꯣꯏ ꯐꯖꯅꯤꯡꯉꯦ ꯃꯄꯥꯟ ꯃꯤ ꯃꯔꯛ ꯇꯤꯜꯂꯛꯄ ꯃꯇꯝꯗ ꯀꯩꯅꯣꯝ ꯆꯠꯄ ꯃꯇꯝꯗ ꯂꯨꯍꯣꯡꯕ ꯑꯃ ꯆꯠꯄ ꯃꯇꯝꯗ ꯀꯦꯗ꯭ꯔꯗꯤ ꯑꯩꯈꯣꯏꯒꯤ ꯆꯨꯝꯅ ꯏꯁꯥꯅ ꯄꯪꯀꯦꯠ ꯀꯦꯁꯜꯂꯒ ꯊꯣꯛꯈꯤꯕꯁꯤꯒ ꯑꯥꯔꯇꯤꯁ ꯑꯃ ꯅꯦꯛꯑꯒ ꯀꯦꯕꯁꯤꯒ ꯑꯗꯨꯝ ꯈꯦꯠꯅꯔꯛꯑꯦꯕ ꯃꯥꯒꯤ ꯀꯩꯅꯣꯁ ꯃꯥꯏꯕꯀꯤ ꯐꯖꯕꯁꯦ ꯑꯗꯨꯒ ꯃꯁꯥꯅ ꯑꯃꯨꯛ ꯈꯤꯇꯪ ꯇꯝꯃꯨꯔꯒ ꯀꯦꯔꯛꯄꯗꯨꯒꯁꯨ ꯑꯃꯨꯛ ꯈꯦꯠꯅꯩꯑꯕ ꯁꯨꯡꯒꯤꯦ ꯁꯨꯡꯇꯝ ꯇꯝꯗꯕ ꯃꯤꯅ ꯀꯦꯔꯛꯄꯒ ꯃꯁꯥꯅ ꯇꯝꯖꯔꯒ ꯃꯁꯥꯅ ꯀꯦꯖꯕꯗꯨꯒ ꯑꯗꯨꯒ ꯌꯥꯝ ꯃꯔꯨ ꯑꯣꯏꯔꯤꯗꯤ ꯀꯩꯅꯗꯣ ꯁꯦꯜꯞ ꯒ꯭ꯔꯨꯃꯤꯡ ꯇꯧꯕ ꯁꯦꯜꯞ ꯃꯦꯀꯞ ꯇꯧꯕ ꯀꯃꯥꯏꯅ ꯄ꯭ꯔꯗꯛ ꯁꯤꯖꯤꯟꯅꯅꯤ ꯑꯗꯒꯤ ꯏꯁꯀꯤꯟ ꯀꯦꯌꯔ ꯀꯃꯥꯏꯅ ꯂꯧꯅꯤ ꯀꯥꯏꯁꯦ ꯃꯣꯏ ꯃꯦꯀꯞ ꯍꯥꯏꯔꯒ ꯑꯩꯈꯣꯏꯅ ꯐꯥꯎꯟꯗꯦꯁꯟ ꯇꯩꯁꯟꯕ ꯂꯤꯁꯇꯤꯞ ꯇꯩꯁꯟꯕ ꯑꯥꯏꯕ꯭ꯔꯣ ꯌꯦꯛꯁꯟꯕꯗꯨ ꯉꯛꯇ ꯅꯠꯇꯦꯕ ꯃꯣꯏꯅ ꯇꯧꯔꯤꯁꯤꯗꯤ ꯍꯥꯏꯗꯤ ꯑꯩꯈꯣꯏꯗ ꯌꯥꯝ ꯀꯥꯟꯅꯕ ꯄꯤꯌꯦꯕ ꯄ꯭ꯔꯗꯛ ꯅꯣꯂꯦꯖ ꯈꯪꯗꯕ ꯃꯌꯥꯝ ꯑꯃ ꯇꯥꯛꯑꯦ ꯑꯗ ꯏꯁꯀꯤꯟ ꯀꯦꯌꯔ ꯀꯃꯥꯏꯅ ꯂꯧꯅꯤ ꯀꯔꯝꯕ ꯏꯁꯀꯤꯟꯗꯅ ꯀꯔꯤ ꯁꯤꯖꯤꯟꯅꯅꯤ ꯗ꯭ꯔꯥꯏ ꯀꯤꯟꯗꯗꯥ ꯑꯣꯂꯤꯁ ꯀꯦꯃꯤꯁꯟ ꯁꯟꯗ ꯍꯥꯏꯅ ꯇꯣꯉꯥꯟ ꯇꯣꯉꯥꯟꯕ ꯃꯌꯥꯝꯁꯦ ꯁꯦ ꯐꯥꯎꯟꯗꯦꯁꯟ ꯑꯃꯈꯛ ꯄꯥꯏꯔꯒ ꯍꯦꯛꯇ ꯃꯦꯀꯞ ꯑꯥꯔꯇꯤꯁꯅꯦꯅ ꯄꯨꯡꯊꯥ ꯊꯥꯔ ꯌꯥꯕ ꯅꯠꯇꯦꯗꯅ ꯇꯣꯉꯥꯟ ꯇꯣꯉꯥꯟꯕ
ꯅꯅꯤ ꯑꯩꯈꯣꯏ ꯇꯧꯔꯤꯁꯤꯗꯤ ꯑꯩꯈꯣꯏꯗꯤ ꯀꯥꯕ ꯀꯥꯕ ꯑꯗꯨꯝ ꯑꯥ ꯗꯨꯀꯥꯟꯗꯒꯤ ꯈꯨꯗꯛꯀꯤ ꯃꯥꯥꯟꯅꯕ ꯇꯩ ꯇꯩꯕꯅꯦꯕ ꯑꯩꯈꯣꯏ ꯀ꯭ꯂꯥꯁꯇ ꯑꯩꯈꯣꯏꯁꯨ ꯑꯩꯁꯨ ꯆꯠꯅꯤꯡꯉꯦꯕ ꯆꯠꯅꯤꯡꯉꯦ ꯍꯥꯏꯗꯤ ꯍꯩꯅꯤꯡꯉꯦꯕ ꯑꯩꯈꯣꯏꯁꯨ ꯍꯥꯏꯗꯗꯤ ꯑꯩꯈꯣꯏꯁꯨ ꯅꯣꯡ ꯐꯥꯗꯣꯛꯑ ꯑꯩꯈꯣꯏꯁꯨ ꯆꯦꯕꯒ
ꯁꯅꯦ ꯋꯥꯒꯪ ꯃꯥꯇ꯭ꯔ
ꯇꯥꯕ꯭ꯔꯥ
ꯪꯕ ꯇꯥꯕ꯭ꯔꯣ
ꯇꯌꯦ ꯇꯌꯦ
ꯑꯃꯨꯛ ꯆꯞꯄꯦ ꯑꯩ ꯐꯣꯟꯗ ꯁꯤ ꯑꯩ ꯐꯣꯟꯒꯤ ꯀꯩꯅꯣꯁꯦ ꯅꯦꯠꯋꯥꯛ ꯌꯥꯎ ꯀꯩꯅꯣ ꯇꯧꯗ꯭ꯔꯥꯖꯥꯠꯗꯥ ꯐꯪꯗꯦꯅꯦ ꯄꯩꯁꯥ ꯀꯅꯤꯅ ꯇꯥꯏꯌꯦ ꯇꯥꯏꯌꯦ ꯑꯗꯨꯅꯦ
ꯑꯣ ꯑꯗꯨꯅꯅꯦ ꯃꯦꯀꯞꯁꯦ ꯌꯥꯝ ꯃꯔꯨ ꯑꯣꯏ ꯍꯥꯏ ꯇꯥꯔꯦ ꯍꯧꯖꯤꯛ ꯃꯇꯝꯗꯗꯤ ꯑꯣ ꯌꯥꯝꯅ ꯆꯥꯎꯅ ꯄꯩꯁꯥ ꯇꯥꯟꯕꯁꯨ ꯌꯥꯕ ꯏꯁꯥꯒꯤꯁꯨ ꯀꯥꯟꯅꯖꯕ ꯀꯣ ꯑꯗꯣ ꯃꯣꯏ ꯃꯌꯥꯝꯁꯦ ꯊꯣꯛꯂꯛꯄꯅꯦ ꯃꯣꯏꯁꯨ ꯍꯤꯡꯅꯕ ꯂꯝꯕꯤ ꯑꯃꯁꯨ ꯑꯣꯏꯖꯔꯦ ꯑꯗ ꯃꯤ ꯃꯌꯥꯝ ꯑꯃꯁꯨ ꯊꯕꯛ ꯄꯤꯔꯦ ꯀꯣ ꯑꯗꯒꯤ ꯀꯦꯕ ꯍꯩꯖꯗꯕ ꯃꯁꯥꯅ ꯊꯕꯛ ꯅꯪꯖꯗꯕ ꯀꯌꯥ ꯑꯃꯁꯨ ꯂꯥꯏ ꯂꯥꯏꯅ ꯀꯦꯊꯣꯛꯄꯤꯔꯝꯃꯦ ꯅꯠꯇ꯭ꯔꯥ
ꯎꯝ
ꯀꯥꯟꯅꯕꯁꯦ ꯂꯣꯏ ꯂꯧꯅꯔꯦ ꯍꯥꯏꯇꯥꯔꯦ
ꯑ ꯁꯤꯒꯨꯝꯕ ꯑꯝꯇ ꯂꯩꯇ꯭ꯔꯤꯉꯩꯗꯗꯤ ꯑ ꯀꯩꯅꯣ ꯁꯝꯅꯔꯦ ꯑꯩꯈꯣꯏ ꯅꯨꯄꯤ ꯃꯥꯟꯕꯤ ꯍꯥꯏꯒꯗ꯭ꯔꯥ ꯍꯣꯃꯨ ꯍꯥꯏꯒꯗ꯭ꯔꯥ ꯃꯣꯏꯅ ꯁꯨꯝ ꯇꯧꯕꯤꯁꯤꯅꯀꯣ ꯑꯗꯣ ꯍꯧꯖꯤꯛꯀꯤꯗꯤ ꯌ ꯃꯦꯀꯞ ꯍꯥꯏꯕ ꯇ꯭ꯔꯥ ꯎꯝ ꯅꯃꯦ ꯀ ꯃꯤꯗ ꯀꯩ ꯍꯥꯏꯕꯅꯣ ꯃꯥꯏ ꯑ ꯍꯣꯏ ꯍꯣꯏ ꯔꯥꯁꯇ ꯍꯒꯗ꯭ꯔꯥ ꯑ ꯃꯥ ꯃꯥꯗꯤ ꯃꯊ ꯌꯥꯝ ꯐꯖꯩꯌꯦ ꯐꯖꯩ ꯍꯥꯏꯗꯤ ꯑꯩꯈꯣꯏꯅ ꯍꯦꯛ ꯌꯦꯡꯕ ꯃꯇꯝꯗ ꯁꯨꯝ ꯏꯟꯁꯇꯥꯒ꯭ꯔꯥꯝꯗꯒꯤ ꯌꯦꯡꯕ ꯃꯇꯝꯗ ꯑꯍꯥꯟꯕ ꯌꯦꯡꯕ ꯀꯥꯟꯗ ꯑꯩꯈꯣꯏꯗꯤ ꯄꯨꯔꯥ ꯑꯩꯗꯤ ꯇꯒ ꯃꯥꯜꯗ꯭ꯔꯦꯕ ꯐꯣꯔꯦꯟꯒꯤ ꯃꯤꯒ ꯃꯥꯜꯂꯦꯕ ꯃꯥꯒꯤ ꯃꯁꯛ ꯃꯥꯒꯤ ꯃꯦꯀꯞ ꯏꯁꯇꯥꯏꯜ ꯑꯩꯈꯣꯏ ꯁꯨꯝ ꯏꯟꯁꯇꯥꯒ꯭ꯔꯥꯝꯗ ꯐꯥ ꯌꯦꯡꯕ ꯍꯥꯏꯇꯥꯔꯦ ꯑꯩꯗꯤ ꯑꯍꯥꯟꯕꯗ ꯃꯁꯛ ꯃꯁꯛꯀ ꯁꯨꯈꯪ ꯃꯁꯛ ꯄꯨꯔꯥ ꯃꯩꯇꯩ ꯃꯆꯥ ꯁꯨꯃꯥꯟ ꯃ
ꯎꯝ ꯑꯁ
ꯃꯥꯒꯤ ꯅꯥ ꯀꯩ ꯀꯥꯗ ꯈꯪꯉ ꯄ ꯋꯥꯅꯦꯕ
ꯎꯝ ꯍꯧꯖꯤꯛꯇꯤ ꯑꯑꯣꯟꯕ ꯑꯑꯣꯟꯕ ꯄꯨꯔꯥ ꯑꯣꯟꯕꯅꯤꯀꯣ ꯑꯩꯈꯣꯏ ꯍꯧꯖꯤꯛ ꯃꯇꯝꯗ ꯄꯣꯔꯛꯏꯁꯦ ꯀꯦꯕꯒꯤ ꯃꯇꯥꯡꯁꯤꯗꯗꯤ ꯍꯥꯏꯗꯤ ꯊꯥꯏꯅꯁꯨ ꯍꯣꯃꯣꯅ ꯅꯨꯄꯤ ꯁꯥꯕꯤ ꯅꯨꯄꯤ ꯃꯥꯟꯕꯤꯅ ꯀꯦꯔꯝꯃꯦ ꯍꯥꯏꯁꯦ ꯄ꯭ꯔꯗꯛ ꯅꯣꯂꯦꯖꯀꯤ ꯌꯥꯝꯅ ꯀꯩꯅꯣ ꯑꯣꯏꯅ ꯇꯧꯔꯛꯄꯁꯨ ꯅꯠꯇꯕ ꯃꯌꯥꯝꯁꯨ ꯌꯥꯎꯗꯕꯗꯤ ꯅꯠꯇꯦ ꯑꯗꯨꯕꯨ ꯍꯧꯖꯤꯛꯇꯤ ꯑꯌꯥꯝꯕꯅ ꯍꯥꯏꯗꯤ ꯄ꯭ꯔꯗꯛ ꯅꯣꯂꯦꯖ ꯈꯪꯅ ꯀꯦꯕꯗꯣ ꯑꯣꯏꯔꯦꯕ
ꯇꯋꯦ ꯇꯋꯏ ꯆꯨꯝ ꯆ
ꯎꯝ ꯑꯗꯨꯅ ꯏꯁꯀꯤꯟꯗ ꯍꯥꯏꯗꯤ ꯁꯣꯛꯂꯛꯑꯒꯗꯤ ꯃꯤ ꯀꯅꯥꯝꯇꯪꯁꯨ ꯀꯦꯅꯤꯡꯉ ꯑꯣꯏꯗꯣꯏꯅꯤꯅꯣ ꯅꯀꯣ ꯀꯦꯁꯟꯕ ꯀꯦꯁꯟꯕ ꯍꯥꯏꯔꯒ ꯃꯤꯅ ꯌꯥꯝꯅ ꯑꯁ ꯄꯪꯀꯦꯗ ꯀꯦ ꯏꯁꯀꯤꯟ ꯁꯣꯛꯅꯕ ꯍꯥꯏꯕꯅꯦꯕ ꯑꯗꯨꯗ ꯌꯥꯝ ꯄ꯭ꯔꯗꯛ ꯅꯣꯂꯦꯖ ꯐꯖꯅ ꯈꯪꯅ ꯀꯦꯕꯅꯤꯅ ꯃꯤꯅꯁꯨ ꯑꯗꯨꯝ ꯗꯤꯃꯥꯟ ꯂꯩꯕꯗꯣ
ꯎꯝ
ꯑꯗ ꯑꯩꯁꯨ ꯌꯥꯝ ꯑꯩꯁꯨ ꯇꯝꯅꯤꯡꯉꯤꯅ ꯑꯩꯁꯨ ꯌꯥꯝ ꯇꯝꯅꯤꯡꯉꯦ ꯇꯝꯅꯤꯡꯉꯦꯗꯤ ꯑꯗꯣ ꯑꯩꯈꯣꯏꯅ ꯁꯨꯝ ꯌꯦꯡꯉꯒ ꯇꯧꯕ ꯍꯥꯏ ꯚꯕꯤꯗꯤꯑꯣꯗ ꯀꯩꯗ ꯃꯣꯏꯅ ꯎ ꯄ ꯑꯗꯨꯅꯒꯤ ꯌꯦꯉ ꯇꯧꯕ ꯍꯥꯏꯕꯗꯨꯅ ꯑꯗꯨꯝ ꯑꯩꯈꯣꯏ ꯑꯦ ꯏꯔꯥꯏ ꯂꯥꯏꯄꯣꯅꯤ ꯍꯥꯏꯕ ꯋꯥꯅꯦꯕ ꯏꯁꯥꯗ ꯄꯦꯜ ꯇꯧꯔꯒ ꯏꯁꯥꯅ ꯈꯨꯠꯅ ꯃ ꯗ꯭ꯔꯣꯌꯤꯡꯒꯤꯃ ꯃꯇꯝꯗ ꯁꯨꯃꯥꯏ ꯁꯨꯃꯥꯏ ꯌꯦꯡꯉ ꯖꯥꯠꯅ ꯇꯥꯛꯕꯕꯨꯗꯤ ꯌꯦꯡꯉꯨꯗꯤ ꯂꯥꯏꯗꯅ ꯏꯁꯥꯅ ꯍꯦꯛꯒꯤꯌꯣ ꯑꯩꯗꯤ ꯁꯨꯃꯥꯏ ꯀꯃꯥꯏꯅ ꯌꯦꯛꯎ ꯍꯥꯏꯔꯗꯤ ꯍꯦꯛꯇ ꯐꯣꯝꯁꯦ ꯇꯥꯗꯕꯅꯦꯕ ꯑꯗꯨꯅ ꯏꯁꯥꯅ ꯑꯩꯈꯣꯏꯒꯤ ꯑꯗꯨꯨꯝ ꯇꯧꯔꯒꯗꯤ ꯃꯦꯀꯞꯇꯨ ꯀ꯭ꯂꯥꯁ ꯌꯥꯎꯔꯒ ꯑꯩꯈꯣꯏꯅ ꯌꯦꯛꯆꯕ ꯈꯣꯠꯆꯕ ꯃꯥꯏ ꯃꯤ ꯇꯩꯕ ꯈꯣꯠꯄ ꯇꯧꯔꯗꯤ ꯈꯨꯠꯂꯣꯏꯕ ꯍꯦꯜꯂꯤꯗꯅ ꯍꯕ ꯍꯦꯟꯒꯠꯂꯤꯗꯅ ꯎꯝ ꯍꯣꯏ ꯑꯗꯨ ꯑꯩꯈꯣꯏ ꯌꯨꯇꯨꯕꯇ ꯌꯨꯇꯨꯕꯇ ꯀꯩꯗꯕꯨꯗꯤ ꯃꯌꯥꯝ ꯌꯦꯡꯉꯒ ꯃꯌꯥꯝ ꯊꯦꯡꯅꯩ ꯑꯗꯤ ꯁꯤꯃ ꯇꯥꯏ ꯀꯁ ꯃꯥꯏꯟ ꯊꯥꯎ ꯑꯥꯏꯕ꯭ꯔꯨꯁ ꯃꯥꯥꯏ ꯌꯦ ꯌꯦꯛꯎ ꯈꯣꯠꯂꯨ ꯀꯥꯏꯅꯀꯣ
ꯎꯝ ꯑꯗꯨꯅ ꯉꯥꯛꯇꯅ ꯌꯥꯕ ꯅꯠꯇꯦꯗ ꯄ꯭ꯔꯦꯛꯇꯤꯁ ꯑꯃ ꯆꯪꯉꯤꯁꯤꯗꯤ ꯏꯁꯥꯅ ꯊꯤꯌꫭꯔꯤ ꯄ꯭ꯂꯁ ꯄ꯭ꯔꯦꯛꯇꯤꯁ
ꯃꯥꯅꯦ ꯃꯥꯅꯤ ꯑꯗꯨ ꯀꯩꯅꫭ ꯇꯧꯑꯦ ꯑꯩ ꯇꯤꯁꯦ
ꯎꯝ ꯍꯣꯏ ꯍꯣꯏ ꯑꯩꯁꯨ ꯊꯝꯅꯕ ꯇꯧꯔꯒꯦ ꯋꯥꯀꯤꯡ ꯆꯠꯄ ꯋꯥꯁꯜꯂꯑꯦ ꯑꯩ ꯊꯝꯃꯦ ꯊꯝꯃꯦ ꯎꯝ ꯎꯝ ꯎꯝ